ꯍꯜꯂꯣ
ꯍꯜꯂꯣ
ꯎꯝ ꯅꯦꯋꯥꯡ ꯍꯣꯏ ꯇꯥꯏꯌꯦ ꯅꯦꯠꯋꯥꯛ ꯅꯨꯡꯉꯥꯏꯕ꯭ꯔꯣ
ꯅꯨꯡꯉꯥꯏꯌꯦ ꯑꯩꯅꯥꯛꯇꯗꯤ
ꯑꯣ ꯐꯔꯦꯅꯦ
ꯀꯩꯅꯣꯅꯦ ꯅꯣꯏꯒꯤꯗꯤ ꯇꯤꯚꯤ ꯐꯠꯇ ꯑ ꯀꯔꯤꯁꯨ ꯇꯧꯗꯕ꯭ꯔꯣ
ꯀꯔꯤ ꯇꯤꯚꯤꯗꯤ ꯀꯔꯤꯁꯨ ꯇꯧꯗꯦꯗ ꯍꯣꯏ
ꯑꯣ ꯑꯩꯒꯤꯁꯦ ꯈꯔ ꯅꯨꯡꯉꯥꯏꯗꯕ ꯅꯨꯡꯉꯥꯏꯔꯤ ꯀꯣ
ꯍꯣꯏ ꯅꯨꯡꯉꯥꯏꯔꯤ ꯎ
ꯍꯟꯗꯛꯇꯤ ꯐꯅꯦꯛ ꯁꯥꯗ꯭ꯔꯕ꯭ꯔꯣ
ꯁꯥꯏꯑ ꯃꯔꯛ ꯃꯔꯛ ꯁꯥꯏꯑ ꯀꯟꯅꯁꯨ ꯁꯥꯕ ꯉꯝꯗꯝꯅꯤꯅꯀꯣ ꯇꯣꯏꯅꯁꯨ ꯆꯥ ꯁꯥꯔꯗꯤ ꯏꯁꯥꯗ ꯅꯨꯡꯉꯥꯏꯇꯦꯕ ꯑꯗꯨ ꯑꯣꯏꯕꯒꯤ ꯃꯔꯛ ꯃꯔꯛꯇꯤ ꯐ꯭ꯔꯤ ꯂꯩꯕꯅꯤ ꯃꯔꯛ ꯃꯔꯛ ꯁꯥꯔꯅꯤ ꯑꯗꯣ ꯐꯤꯗꯣ ꯁꯨꯅꯥ ꯈꯪꯕꯗꯣ ꯂꯣꯏꯗ꯭ꯔꯤꯌꯦ ꯇꯔꯨꯛ ꯃꯉꯥ ꯃꯉꯥꯒꯨꯝꯕ ꯈꯟꯕ ꯂꯣꯏꯔꯦ
ꯇꯔꯦꯠ ꯑꯣꯏꯒꯗꯕꯀꯣ
ꯑꯗꯨꯅꯤꯅꯦ
ꯑꯗꯨ ꯈꯟꯕ ꯂꯣꯏꯔꯗꯤ ꯁꯥꯕ ꯍꯧꯔꯅꯤ ꯖꯔ ꯖꯔ ꯁꯥꯕ ꯍꯧꯔꯅꯤ
ꯑꯗꯨ ꯂꯣꯏꯔꯗꯤ ꯊꯨꯔꯅꯤꯗꯥ
ꯎꯝ
ꯑꯗꯨꯅꯅꯤꯅ ꯃꯇꯝ ꯆꯪꯕꯗꯣ
ꯍꯣꯏ
ꯑꯗꯨ ꯂꯣꯏꯔꯗꯤ ꯁꯥꯕꯗꯨꯗꯤ ꯈꯨꯗꯛꯇ ꯅꯣꯏꯗꯤ ꯊꯨꯗꯤ ꯊꯨꯕꯅꯤꯅ
ꯈꯪꯗꯦ ꯁꯪꯉꯔꯗꯤ ꯍꯣꯏ ꯑꯗꯨꯝ ꯂꯣꯏꯒꯅꯤ ꯑꯗꯨꯕꯨ ꯊꯕꯛ ꯊꯣꯛꯄ ꯑꯃ ꯑꯃꯒꯤ ꯍꯣꯁ ꯄꯤꯇꯥꯜ ꯆꯠꯄꯒꯤ ꯑꯃ ꯑꯃ ꯇꯧꯔꯗꯤꯀꯣ ꯑꯁ ꯂꯣꯏꯕꯁꯨ ꯅꯥꯏꯗꯦ
ꯑꯝ ꯀꯥꯏꯅ ꯑꯁꯤ ꯃꯅꯨꯡꯗ ꯂꯣꯏꯒꯦ ꯍꯥꯏꯔꯁꯨ ꯊꯕꯛ ꯑꯇꯣꯞꯄ ꯑꯃꯨꯛ ꯍꯦꯛ ꯂꯥꯛꯂꯗꯤ ꯍꯨꯇꯣꯛꯂꯒ ꯆꯠꯂꯅꯤ
ꯊꯕꯛ ꯌꯥꯝꯃꯟꯕꯒꯤ ꯖꯨꯟ ꯗꯦꯠ ꯋꯥꯟꯗꯣ ꯊꯕꯛ ꯊꯣꯛꯅꯤꯡꯗꯕꯅꯦꯗ ꯊꯣꯛꯅꯤꯡꯗꯗꯅ ꯊꯣꯛꯅꯤꯡꯗꯗꯅ ꯎꯄꯥꯏ ꯁꯨꯛꯂꯩ ꯂꯩꯇꯕꯒꯤ ꯊꯣꯛꯄꯅꯤ ꯑꯗꯨꯒꯤ ꯑꯩꯅ ꯈꯜꯂꯦ ꯍꯟꯗꯛꯀꯤ ꯊꯥꯁꯤꯗꯤ ꯗꯨꯝ ꯊꯣꯛꯅꯤꯡꯉ ꯂꯩꯗꯧ ꯃꯥꯜꯂꯦꯅ ꯗꯦꯠ ꯋꯥꯟ ꯅꯨꯃꯤꯠꯇ ꯊꯣꯛꯄꯅꯤꯅ
ꯎꯝ
ꯇꯧꯋꯦꯗꯅꯥ
ꯎꯝ
ꯊꯥ ꯍꯥꯎꯕꯗꯒꯤ ꯊꯣꯛꯈ꯭ꯔꯕꯅꯦꯅ ꯊꯕꯛꯕꯨꯗꯤ ꯌꯥꯝꯒꯗꯧ ꯃꯥꯜꯂꯦ ꯍꯟꯗꯛ
ꯎꯝ
ꯒꯌꯥꯟ ꯇꯥꯗ꯭ꯔꯦ
ꯇꯥꯗ꯭ꯔꯦ ꯍꯧꯖꯤꯛꯁꯦ ꯖꯨꯂꯥꯏ ꯆꯍꯤꯁꯨ ꯊꯨ ꯊꯨꯅ ꯊꯨꯅ ꯂꯣꯏꯒꯗꯧꯕ ꯃꯥꯜꯂꯦ ꯈꯪꯍꯧꯗ꯭ꯔꯒ ꯑꯃꯨꯛ ꯖꯨꯂꯥꯏ ꯌꯧꯒ꯭ꯔꯦ ꯉꯥꯏꯍꯥꯛ ꯂꯩꯔꯗꯤ ꯗꯤꯁꯦꯝꯕꯔ ꯑꯃꯨꯛ ꯂꯥꯛꯀꯅꯤ
ꯑꯗꯣ ꯆꯍꯤ ꯊꯨꯅ ꯊꯨꯅ ꯂꯣꯏꯔꯒ ꯆꯠꯂꯁꯨ ꯑꯉꯥꯡꯁꯤꯡꯅꯗꯤ ꯆꯥꯎꯈꯠꯂꯛꯑꯅꯤ ꯑꯩꯈꯣꯏꯅꯗꯤ ꯑꯍꯟ ꯑꯣꯏꯔꯛꯑꯅꯤ
ꯎꯝ
ꯅꯠꯇ꯭ꯔꯣ
ꯎꯝ ꯃꯥꯅꯦ
ꯈꯪꯗꯦ ꯑꯉꯥꯡꯁꯤꯡꯁꯦ ꯍꯥꯟꯅꯒꯤ ꯃꯤꯁꯤꯡꯅ ꯅꯈꯣꯏ ꯄꯤꯛꯂꯤꯉꯩꯗꯅ ꯈ꯭ꯋꯥꯏꯗꯒꯤ ꯅꯨꯡꯉꯥꯏꯕꯅꯤꯀꯣ ꯍꯥꯏꯅ ꯈꯟꯕꯗꯣ ꯑꯁꯦꯡꯕ ꯑꯣꯏꯒꯗꯧ ꯃꯥꯥꯟꯂꯦ ꯍꯧꯖꯤꯛ ꯆꯥꯎꯔꯛꯑꯔꯒ ꯋꯥꯈꯜ ꯖꯥ ꯖꯥꯠ ꯈꯟꯂꯦ ꯏꯆꯥꯅꯨꯄꯤꯗꯣ ꯀꯃꯥꯏꯟ ꯇꯧꯒꯗꯧꯕ ꯏꯆꯥ ꯅꯨꯨꯄꯥꯁꯨ ꯀꯨꯃꯥꯏꯅ ꯇꯧꯒꯗꯧꯕ ꯑꯗꯨ ꯑꯗꯥ ꯋꯥꯈꯜꯗꯣ ꯌꯥꯝ ꯈꯜꯂꯦꯕ ꯈꯟꯗꯥꯕꯁꯨ ꯌꯥꯗꯕꯅꯤꯅ
ꯎꯗ꯭ꯔꯥ ꯀꯣ ꯑꯗꯨꯒꯨꯝꯕ ꯋꯥꯈꯜ ꯈꯛꯇꯅꯦꯕ ꯁꯣꯏꯒꯗ꯭ꯔꯥ ꯑꯗꯨꯒꯤꯅꯦ ꯍꯧꯖꯤꯛ ꯆꯥꯎꯈꯠꯂꯛꯂꯥꯗꯤ ꯃꯣꯏ ꯃꯊꯟꯇ ꯆꯠꯊꯣꯛꯈ꯭ꯔꯅꯤ ꯃꯔꯨꯞ ꯃꯄꯥꯡ ꯀ꯭ꯔꯤ ꯇꯧꯒꯥꯅꯤ ꯂꯝꯕꯤꯗ ꯀꯔꯤ ꯇꯧꯔꯝꯕ ꯑꯆꯥ ꯑꯊꯛ ꯀꯔꯤ ꯇꯧꯔꯝꯕ ꯋ ꯥꯈꯟꯖꯦ ꯑꯩꯈꯣꯏꯅ ꯈꯟꯗꯕ ꯀꯌꯥ ꯃꯔꯨꯝ ꯈꯟꯕ꯭ꯔꯥ ꯍꯥꯏꯕ ꯋꯥꯈꯟꯁꯨ ꯂꯥꯛꯀꯅꯤ
ꯎꯝ ꯑꯗꯨꯅꯦ
ꯊꯨꯠꯄ ꯑꯥ ꯀꯩꯅꯣ ꯆꯩꯕ ꯐꯨꯕ ꯍꯥꯏꯕ ꯗꯨꯁꯨ ꯌꯥꯗ꯭ꯔꯦ
ꯆꯩꯕꯁꯨ ꯌꯥꯗ꯭ꯔꯦ ꯀꯥꯅꯤ ꯐꯨꯃ ꯐꯨꯕꯁꯨ
ꯌꯥꯔꯔꯣꯏ ꯄꯤꯛꯂꯤꯉꯩꯗꯗꯤ ꯇꯧꯔꯒ ꯆꯩꯔꯒꯁꯨ ꯇꯧꯕ ꯌꯥꯏ ꯆꯥꯎꯔꯗꯤ ꯑꯗꯨꯁꯨ ꯇꯧꯕ ꯌꯥꯔꯔꯣꯏ ꯐꯖꯅ ꯉꯥꯡꯕ ꯅꯠꯇ꯭ꯔꯒ
ꯈꯔꯥꯁꯨ ꯊꯦꯝ ꯅꯧꯗꯥꯅ ꯇꯧꯗ꯭ꯔꯁꯨ ꯌꯥꯗꯕ ꯊꯦꯝꯕ ꯈꯛ ꯇꯪ ꯑꯣꯏꯔꯁꯨ ꯌꯥꯗꯕ
ꯌꯥꯗꯕ ꯑꯗꯨꯁꯨ ꯀꯩꯅꯣ ꯅꯨꯄꯤ ꯃꯥꯅ ꯍꯥꯏꯕ ꯑꯩ ꯌꯥꯝ ꯅꯤꯡꯁꯤꯡꯂꯒ ꯂꯩꯕꯅꯦ ꯍꯥꯟꯅ ꯃꯔꯨꯞ ꯅꯨꯄꯤ ꯑꯃ ꯍꯧꯖꯤꯛꯇꯤ ꯁꯤꯈ꯭ꯔꯦ ꯃꯆꯥꯅꯨ ꯅꯨꯄꯤ ꯑꯅꯤ ꯈꯛꯇ ꯄꯣꯛꯂꯥꯒ ꯂꯩꯔꯦ ꯑꯩ ꯀꯣꯏꯕ ꯃꯥ ꯅꯥꯏ ꯍꯥꯏꯅ ꯂꯩꯕ ꯀꯥꯟꯗ ꯆꯠꯄ ꯃꯇꯝꯗ ꯑꯁ ꯅꯪ ꯎꯝ ꯀꯩꯅꯣ ꯑꯩꯁꯦ ꯍꯥꯟꯅ ꯅꯣꯏ ꯑꯉꯥꯡ ꯄꯤꯛꯂꯤꯉꯩꯗꯒꯤ ꯆꯥꯁꯦ ꯋꯥꯈꯜ ꯑꯁ ꯀ꯭ꯔꯤꯗ ꯁꯣꯏꯒꯗ꯭ꯔꯥꯅ ꯋꯥꯈꯜ ꯌꯥꯝꯅ ꯈꯟꯕꯥꯗꯣ ꯏꯆꯥ ꯆꯥꯎꯈꯠꯂꯛꯂꯥꯒ ꯑꯩꯁꯦ ꯋꯥꯈꯜ ꯌꯥꯝ ꯇꯧꯋꯦ ꯍꯥꯏꯌꯦ ꯃꯥꯁꯦ ꯁꯤꯒꯗꯧꯕ ꯑꯗꯨ ꯊꯥ ꯑꯃꯈꯛꯇ ꯉꯥꯏꯔꯦꯀꯣ ꯑꯩꯅ ꯆꯠꯄ ꯃꯇꯝꯗ ꯃꯥ ꯀꯟꯗꯤ ꯀꯜꯂꯦꯕꯥ ꯅꯥꯗꯤ ꯅꯥꯏ ꯍꯥꯏꯔꯁꯨ ꯀꯣ ꯑꯗꯨꯗ ꯃꯥꯅ ꯀ꯭ꯔꯤ ꯍꯥꯏꯕ꯭ꯔꯥ ꯑꯩ ꯅꯪ ꯍꯧꯖꯤꯛ ꯅꯆꯥ ꯑꯉꯥꯡ ꯄꯤꯛꯄꯁꯦ ꯅꯪ ꯋꯥꯈꯜ ꯋꯥꯕ ꯑ ꯑꯗꯨꯗꯒꯤ ꯍꯦꯟꯅ ꯏꯆꯥ ꯆꯥꯎꯈꯠꯄ ꯀꯥꯟꯗ ꯋꯥꯈꯜꯁꯦ ꯌꯥꯝ ꯇꯧꯋꯦ ꯍꯥꯏꯌꯦ ꯀꯥꯔꯤꯒꯤꯔꯥ ꯍꯥꯏꯒ ꯅꯨꯄꯤꯁꯤꯡꯅ ꯀꯔꯝꯅ ꯄꯥꯟꯒꯗ꯭ꯔꯥ ꯀꯣ ꯃꯥꯒꯤ ꯅꯨꯄꯥ ꯅꯥꯛꯇ ꯆꯠꯂꯒ ꯀꯔꯝ ꯇꯧꯒꯗ꯭ꯔꯥ ꯍꯥꯏꯕ ꯋꯥꯈꯜ ꯌꯥꯝꯅ ꯑꯩ ꯌꯥꯝ ꯋꯥꯈꯜ ꯅꯨꯡꯉꯥꯏꯌꯦ ꯏꯆꯥꯕꯨ ꯑꯩꯅ ꯎꯝ ꯁꯦꯝꯕ ꯍꯩꯔꯣꯏꯗ꯭ꯔꯥ ꯍꯥꯏꯅ ꯀꯣ ꯑꯗꯨ ꯍꯥꯏ ꯍꯥꯏꯔꯒ ꯊꯥ ꯑꯃ ꯀꯩꯅꯣ ꯃꯅꯨꯡꯗ ꯃꯥꯗꯣ ꯂꯩꯈꯤꯗ꯭ꯔꯦ ꯑꯁ ꯑꯩꯅ ꯋꯥꯈꯜ ꯌꯥꯝ ꯁꯣꯛ ꯄꯨꯅꯤꯃꯥꯒꯤ ꯋꯥꯍꯩꯗꯣ ꯇꯥꯔꯒꯀꯣ ꯃꯥ ꯍꯤꯡꯂꯤꯉꯩꯗ ꯋꯥꯈꯜ ꯑꯗꯨꯃꯥꯏꯅ ꯈꯜꯂꯒ ꯑꯁ ꯑꯩ ꯁꯤꯔꯗꯤ ꯏꯆꯥ ꯏꯆꯥꯁꯦ ꯀꯔꯝꯃꯥꯏꯅ ꯀꯅꯥꯅ ꯁꯦꯝꯕꯤꯒꯗ꯭ꯔꯥ ꯑꯩ ꯍꯤꯡꯕ ꯐꯥꯎ ꯏꯆꯥ ꯑꯅꯤꯁꯦ ꯀꯔꯝ ꯇꯧꯒꯗ꯭ꯔꯥ ꯍꯥꯏꯅ ꯈꯟꯂꯦ ꯑꯩ ꯁꯤꯔꯗꯤ ꯏꯆꯥ ꯑꯅꯤꯁꯤ ꯁꯤ ꯀ꯭ꯔꯝ ꯇꯧꯒꯗ꯭ꯔꯥ ꯍꯥꯏꯅ ꯈꯜꯂꯝꯒꯅꯤꯀꯣ ꯍꯥꯏꯅ ꯌꯥꯝ ꯋꯥꯈꯜ ꯋꯥꯅ ꯁꯤꯔꯝꯒꯅꯤ ꯍꯥꯏꯅ ꯋꯥꯈꯜꯁꯦ
ꯎꯝ
ꯈꯟ ꯈꯜꯂꯒ ꯏꯊꯟꯇ ꯑꯣꯏꯔꯁꯨ ꯌꯥꯝ ꯑꯩꯁꯨ ꯋꯥꯈꯜ ꯌꯥꯝ ꯁꯣꯛꯄꯅꯦꯕ
ꯍꯥꯏꯕꯗꯤ ꯃꯥꯅ ꯌꯥꯝ ꯎ ꯋꯥꯈꯜꯁꯦ ꯅꯨꯉꯥꯏ ꯇ꯭ꯔꯒ ꯃꯥ ꯍꯤꯡꯂꯤꯉꯥꯏꯗ ꯐꯥꯎ ꯃꯆꯥꯕꯨ ꯌꯥꯝ ꯋꯥꯈꯜ ꯇꯧꯔꯒ ꯀꯣ
ꯎꯝ
ꯈꯟꯗꯣ ꯁꯤꯔꯗꯤ ꯑꯩ ꯁꯤꯔꯗꯤ ꯍꯥꯏꯕ ꯋꯥꯈꯜꯁꯨ ꯃꯥ ꯈꯜꯂꯝꯒꯅꯤꯕ ꯏꯆꯥꯁꯦ ꯀꯔꯝꯍꯥꯏꯅ ꯇꯧꯒꯗ꯭ꯔꯥ ꯑꯐꯥꯕꯗ ꯄꯥꯟꯒꯗ꯭ꯔꯥ ꯐꯠꯇꯕꯗ ꯄꯥꯟꯒꯗ꯭ꯔꯥ ꯍꯥꯏꯕ ꯋꯥꯈꯜ ꯐꯥꯎ ꯈꯜꯂꯝꯒꯅꯦꯕ ꯁꯤꯗ꯭ꯔꯤꯉꯩꯗ ꯁꯤꯒꯥꯅꯤ ꯍꯥꯏꯅꯁꯨ ꯃꯥ ꯈꯟꯕ ꯃꯥꯜꯂꯦꯗ ꯍꯣꯁꯄꯤꯇꯥꯜꯗ ꯄꯨꯕꯥꯗꯨ ꯃꯇꯝꯗ ꯀꯣ
ꯎꯝ
ꯑꯗ ꯑꯁ ꯃꯥꯅ ꯂꯥꯁ ꯋꯥꯔꯗꯁ ꯑꯣꯏꯅ ꯑꯩꯉꯣꯟꯗ ꯍꯥꯏꯕꯗ ꯑꯩ ꯌꯥꯝ ꯑꯗꯨꯝ ꯅꯤꯡꯁꯤꯡꯉꯦ
ꯀꯥꯔꯤ ꯂꯩꯅꯥꯅ ꯁꯤꯕ꯭ꯔꯣ
ꯃꯥꯖꯦ ꯕ꯭ꯔꯦꯁ ꯀꯦꯟꯁꯔꯅꯦ
ꯎꯝ
ꯃꯥ ꯕ꯭ꯔꯦꯁ ꯀꯦꯟꯁꯔ ꯅꯥꯔꯒ ꯃꯨꯝꯕꯥꯏꯗ ꯄꯨꯔꯒ ꯂꯥꯏꯌꯦꯡꯕꯅꯦ ꯑꯗꯨ ꯃꯥ ꯂꯩꯕꯥꯛꯇ ꯑꯣꯏꯕ ꯇꯥꯔꯦ
ꯍꯦꯟꯃꯟꯈ꯭ꯔꯗꯤ ꯐꯕ ꯉꯝꯔꯣꯏ ꯑꯗꯨꯁꯨ ꯅꯧꯅ ꯈꯪꯔꯛꯄ ꯀꯥꯟꯗꯗꯤꯀꯣ ꯍꯤꯡꯒꯗꯕ ꯁꯨꯝꯀꯥꯟꯁꯦ ꯂꯥꯏꯅꯥꯁꯨ ꯌꯥꯝ ꯖꯥꯠ ꯖꯥꯠ ꯂꯩꯌꯦ
ꯎꯝ ꯑꯗꯨꯅ
ꯌꯦꯡꯉꯣꯅ ꯕꯣꯟ ꯀꯦꯟꯁꯔꯁꯨ ꯂꯩ ꯍꯥꯏꯕꯒꯨꯝ
ꯎꯝ
ꯇꯥꯕꯗꯁꯨ ꯑꯁ ꯋꯥꯈꯜ ꯌꯥꯝ ꯅꯨꯡꯉꯥꯏꯇꯦ
ꯎꯝ ꯍꯧꯖꯤꯛꯁꯦ ꯂꯩꯅꯥ ꯁꯨꯝꯃꯥꯏ ꯇꯧꯕꯁꯦ ꯑꯩꯅ ꯈꯟꯕꯗꯗꯤ ꯍꯥꯔ ꯄꯦꯁꯇꯤꯁꯥꯏꯠꯁꯀꯨꯝꯕ ꯀꯣ
ꯎꯝ
ꯍꯥꯔꯒꯨꯝꯕ ꯑꯗꯨ ꯄꯥꯏꯃꯟꯕꯒꯤ ꯑꯣꯏꯔꯝꯒꯅꯤ ꯍꯥꯏꯅ ꯑꯩꯗꯤ ꯈꯜꯂꯦ ꯑꯗꯨꯅ ꯍꯤꯡꯒꯣꯜꯁꯦ ꯏꯊꯟꯇꯅ ꯍꯤꯡꯒꯣꯜ ꯈꯣꯏꯔꯒ ꯆꯥꯕꯗꯣ ꯑꯩꯗꯤ ꯌꯥꯝ ꯄꯥꯝꯈ꯭ꯔꯦ
ꯏꯅꯥꯛꯇꯒꯤ ꯍꯧꯕ ꯁꯧꯒ꯭ꯔꯤ ꯈꯛꯇꯁꯨ ꯆꯥꯔꯒ ꯍꯤꯡꯕꯗꯨ ꯐꯥꯎ ꯄꯥꯝꯃꯦ ꯍꯥꯏꯕꯗꯤ ꯌꯦꯔꯨꯝ ꯐꯥꯎ ꯄ꯭ꯂꯥꯁꯇꯤꯛꯀꯤ ꯐꯪꯈꯔꯦ ꯍꯥꯏꯅ ꯃꯤ ꯈꯔ ꯈꯔꯗꯤ ꯍꯥꯏꯌꯦ
ꯎꯝ
ꯑꯩꯕꯨꯗꯤ ꯌꯦꯔꯨꯝ ꯆꯥꯏ ꯑꯗꯨ ꯆꯦꯛꯁꯤꯟꯍꯧꯗꯕꯒꯤꯔ ꯑꯩꯒꯤꯗꯤ ꯊꯦꯡꯅꯗꯦ ꯑꯗꯨ ꯑꯣꯏꯔꯁꯨ ꯃꯤꯅꯗꯤ ꯊꯦꯡꯅꯩ ꯍꯥꯏꯌꯦ
ꯑꯗꯨꯅꯦ ꯆꯥꯛꯁꯨꯅꯦ
ꯎꯝ
ꯐꯠꯇꯕ ꯄꯣꯠ ꯈꯛꯇꯪ ꯉꯥꯏꯔꯦꯗ
ꯎꯝ
ꯑꯐꯕ ꯄꯣꯠꯗꯤ ꯀꯌꯥ ꯂꯩꯇꯕ ꯃꯥꯜꯂꯦ
ꯎꯝ
ꯑꯗꯨꯅꯅꯦ ꯄꯣꯠ ꯆꯩ ꯈꯔ ꯃꯃꯜ ꯇꯥꯡꯕꯗꯨꯗꯤꯀꯣ ꯀ꯭ꯋꯥꯂꯤꯇꯤ ꯌꯥꯎꯕꯒꯤ ꯇꯥꯡꯕꯅꯦꯕ ꯆꯥꯕ ꯊꯛꯄ ꯑꯣꯏꯔꯁꯨ ꯃꯈꯣꯏ ꯑꯩꯈꯣꯏꯒꯤ ꯃꯤꯠꯇꯅ ꯑꯗꯨꯗꯤ ꯃꯥꯟꯅꯩ ꯃꯥꯟꯅꯩ ꯍꯥꯏꯒꯅꯤꯕꯀꯣ ꯑꯗꯨꯁꯨ ꯃꯥꯟꯅꯔꯝꯃꯔꯣꯏꯕ
ꯎꯝ ꯉꯝꯗꯔꯦ ꯂꯩꯅꯥ ꯃꯌꯥꯝꯁꯤꯅ ꯑꯩꯈꯣꯏ ꯏꯃꯨꯡ ꯈꯠꯇꯔꯥ ꯍꯥꯏꯔꯁꯨ ꯃꯤ ꯑꯇꯩꯒꯤ ꯏꯃꯨꯡꯁꯨ ꯑꯦ ꯁꯤ ꯅꯥꯏ ꯁꯤ ꯅꯥꯏ ꯍꯥꯏꯕ ꯑꯃꯨꯛꯀ ꯑꯗꯨꯝ ꯂꯩꯕ
ꯑꯩꯈꯣꯏꯅ ꯑꯩꯈꯣꯏꯅ ꯍꯥꯡꯗꯕꯒꯤ ꯋꯥꯅꯦ ꯋꯥꯔꯤ ꯁꯥꯔꯒ ꯐꯝ ꯍꯪꯕ ꯀꯥꯟꯗꯗꯤ ꯑꯩꯁꯨ ꯅꯥꯕꯅꯤ ꯑꯁꯤ ꯑꯩꯁꯨ ꯈꯨ ꯅꯥꯏ ꯍꯥꯏꯕꯒꯨꯝꯕ ꯑꯩꯒꯤ ꯄꯨꯛ ꯅꯥꯏ ꯍꯥꯏꯕꯒꯨꯝꯕ ꯀꯣꯛ ꯆꯤꯛꯑꯦ ꯍꯥꯏꯕꯒꯨꯝꯕꯀꯣ ꯑꯩꯒꯤ ꯈꯣꯡꯅꯤꯡ ꯅꯥꯏ ꯍꯥꯏꯕꯒꯨꯝꯕ ꯌꯥꯝ ꯂꯩ
ꯎꯝ
ꯈꯪꯗꯦ ꯍꯟꯗꯛ ꯀꯥꯟꯗꯤ ꯅꯍꯥ ꯅꯍꯥ ꯁꯨ ꯅꯥꯏ
ꯅꯍꯥ ꯅꯍꯥ ꯁꯨ ꯅꯥꯏꯌꯦ ꯑꯍꯟ ꯈꯛꯇ ꯅꯠꯇ꯭ꯔꯦ ꯅꯍꯥꯅ ꯍꯦꯟꯕꯒꯨꯝ ꯑꯍꯟꯁꯤꯡꯅ ꯈꯔ ꯐꯥꯕꯒꯨꯝ ꯍꯥꯏꯕꯗꯤ ꯑꯍꯟꯁꯤꯡꯗꯤ ꯍꯥꯟꯅ ꯊꯥꯏꯅꯒꯤ ꯃꯣꯏꯗꯤ ꯀꯔꯤ ꯍꯥꯏꯅꯤ ꯍꯥꯔꯒꯨꯝꯕ ꯍꯥꯞꯄ ꯏꯟꯁꯥꯡ ꯅꯥꯄꯤꯁꯨ ꯆꯥꯗꯦ ꯍꯥꯏꯕꯀꯣ
ꯎꯝ
ꯄꯤꯌꯣꯔ ꯑꯣꯔꯒꯥꯅꯤꯛꯁ ꯈꯛꯇ ꯆꯥꯔꯛꯄꯒꯤ ꯅꯥꯏ ꯍꯥꯏꯔꯁꯨ ꯃꯣꯏꯒꯤꯗꯤ ꯈꯔ ꯐꯥꯏꯗ ꯍꯧꯖꯤꯛꯀꯤꯗꯤ ꯎꯝ ꯑꯉꯥꯡꯁꯤꯡ ꯍꯧꯖꯤꯛ ꯊꯣꯔꯛꯄꯁꯤꯡꯗꯤ ꯆ ꯖꯠ ꯖꯠ ꯖꯠ ꯖꯠ ꯖꯥꯠꯀꯤ ꯂꯥꯏꯅꯥ
ꯃꯤꯅ ꯈꯟꯅꯕ ꯂꯥꯏꯅꯥ ꯄꯥꯎ ꯂꯩꯌꯦꯕ
ꯍꯣꯏ ꯍꯟꯗ ꯍꯟꯗꯛꯀꯥꯟꯒꯤ ꯂꯥꯏꯅꯥ ꯃꯌꯥꯝꯁꯦ ꯇꯥꯗꯕꯁꯨ ꯌꯥꯗꯦꯀꯣ ꯅꯠꯇ꯭ꯔꯥ
ꯆꯥꯗꯕꯁꯨ ꯌꯥꯗꯦ
ꯑꯗꯨ ꯁꯤ ꯐꯠꯇꯦ ꯐꯠꯇꯦ ꯍꯥꯏꯔꯗꯤ ꯐꯠꯇꯕ ꯉꯥꯛꯇꯪ
ꯎꯝ
ꯑꯗꯨꯒꯤ ꯒ꯭ꯌꯥꯟ ꯇꯥꯗꯦ ꯌꯥꯝ ꯆꯥꯕ ꯃꯤꯁꯨ ꯅꯥꯏ ꯍꯣꯏ ꯆꯥꯗꯕ ꯃꯤꯁꯨ ꯅꯥꯕ ꯑꯃꯨꯛꯀ
ꯎꯝ
ꯅꯠꯇꯔꯥ
ꯎꯝ
ꯑꯗꯨꯅꯅꯦ ꯍꯧꯖꯤꯛ ꯋꯥꯔꯤꯁꯦ
ꯎꯝ
ꯑꯈꯣꯏꯒꯤ ꯄꯔꯤ ꯄ꯭ꯔꯤꯊꯤꯕꯤꯁꯦ ꯃꯊꯛ ꯃꯈꯥ ꯑꯣꯜꯂꯦꯕ
ꯎꯝ
ꯌꯥꯟꯇꯥꯗꯔꯦ
ꯌꯥꯟꯇꯥꯗꯔꯦ ꯆꯪꯇ ꯄꯁꯨ ꯌꯥꯇ ꯎꯝ
ꯐꯥꯕ ꯃꯤꯅ ꯌꯥꯝ ꯐꯥꯕ
ꯎꯝ
ꯐꯠꯇꯕ ꯃꯤꯅ ꯌꯥꯝꯅ ꯐꯠꯇꯕ ꯑꯣꯏ꯫
ꯎꯝ꯫
ꯂꯨꯔꯤꯕꯁꯦ ꯁꯤꯅꯤ
ꯑꯐꯕ ꯐꯠꯇꯕ꯫